ꯅꯨꯡꯉꯥꯏꯔꯤꯕꯣ
ꯑꯩ ꯀꯩꯝ ꯇꯥꯗꯦꯌꯦ ꯐꯣꯟꯗ
ꯎꯝ
ꯐꯣꯟꯗ ꯀꯩꯝ ꯇꯥꯗꯦ ꯍꯥꯏꯕ
ꯑꯈꯨꯀꯣ ꯑꯩ ꯀꯥ ꯑ ꯑꯃꯇ ꯆꯠꯀꯦ ꯑꯩ ꯅꯦꯠꯋꯥꯛ ꯅꯨꯡꯉꯥꯏꯇꯕꯒꯤ ꯑꯩꯗꯣ ꯁꯣꯝꯗ ꯆꯠꯀꯦꯀꯣ
ꯎꯝ
ꯇꯥꯕ
ꯑꯗꯨ
ꯇꯥꯔꯦ ꯅꯪꯁꯨ ꯇꯥꯔꯦ ꯅꯨꯡꯗꯥꯡꯗꯗꯤ ꯌꯥꯗꯦꯌꯦ ꯑꯁꯤꯗ
ꯑꯁ ꯍꯥꯥ
ꯎꯝ ꯎꯝ ꯑꯣꯥꯏ
ꯉꯍꯩ ꯑꯣ ꯇꯥꯗꯤꯌꯦ ꯅꯣꯏ ꯀꯩꯅꯣꯗꯣ ꯅꯣꯏ ꯄꯨ ꯂꯎꯕꯤ ꯗꯤꯄꯥꯔꯃꯦꯟꯇꯕꯨ ꯀꯩꯅꯣ ꯇꯧꯋꯦ ꯅ ꯌꯥꯝ ꯅꯨꯡꯉꯥꯏꯇꯕ ꯑꯃ ꯑꯣ ꯑꯣ ꯒ꯭ꯔꯥꯁ ꯀꯥꯞꯇꯣ ꯃꯇꯨꯡ ꯂꯥꯎ ꯂꯥꯎꯕꯤꯗꯣ
ꯀꯆꯒꯦ ꯄꯥꯃꯤ ꯇꯣ
ꯒ꯭ꯔꯥꯁ ꯀ꯭ꯔꯥꯞ ꯅꯪꯅ ꯇꯥꯗꯣ ꯅꯪꯒꯤ ꯅꯇꯥ ꯑꯃ ꯈꯥꯡꯗ ꯇꯥꯎꯍꯧꯕꯅꯤ
ꯃꯃꯤꯠꯇꯣ ꯃꯃꯤꯠ ꯆꯣꯡꯊꯣꯛꯑꯒ
ꯑꯩꯅ ꯃꯥꯗꯣ ꯌꯥꯝ ꯉꯝꯍꯜꯒ ꯑꯗꯨꯒꯤ ꯃꯥꯕꯨ ꯑꯩꯅ
ꯑꯣ ꯃꯥꯅ ꯂꯣꯏꯁꯤꯜꯂꯛꯑꯕ
ꯎꯝ
ꯑꯗꯣ ꯅꯪꯁꯨ ꯌꯥꯝꯅ ꯍꯥꯎꯅ ꯆꯥꯈꯤꯕꯗꯣ ꯑꯩ ꯎ ꯍꯧꯋꯦ ꯎ ꯃꯣꯔꯣꯛ ꯇꯣꯠꯂꯒ ꯆꯥꯛ ꯆꯥꯅꯤꯡꯗꯦ ꯍꯥꯏꯔꯝꯃꯒ
ꯑꯩꯗ ꯑꯃꯃꯨꯛ ꯂꯪꯈꯥ
ꯑꯩꯗꯣ ꯎꯝ ꯑꯩ ꯀꯩꯝ ꯍꯥꯏꯔꯨꯔꯒꯦ ꯆꯥꯔꯤꯉꯩꯁꯤꯗꯗꯤ ꯍꯣꯔꯛꯑꯦꯅꯦ ꯁꯣꯏꯗꯅ ꯍꯥꯏꯔꯅꯤꯅ ꯑꯩꯅ ꯈꯪꯉꯒ ꯉꯥꯢꯔꯤꯅꯦ
ꯎꯝ
ꯉꯁꯥꯏ ꯐꯣꯟ ꯇꯧꯔꯛꯀꯗꯕꯗꯣ ꯑꯩꯗꯣ ꯀꯩꯅꯣ ꯇꯧꯕ ꯑꯝ ꯉꯁꯤꯗꯣ ꯀꯩꯅꯣ ꯑꯔꯖꯦꯟꯇꯤꯅꯥꯒꯤ ꯕꯣꯜ ꯂꯩꯗꯅ ꯑꯗꯨꯗꯣ
ꯑꯥꯔꯖꯦꯟꯇꯤꯅꯥꯗꯣ ꯌꯥꯝꯅ ꯀꯩꯅꯣ ꯇꯧꯔꯗꯣꯏꯅꯦ ꯑꯝ ꯒꯣꯜ ꯑꯍꯨꯝ ꯀꯩꯅꯣ ꯆꯥꯟꯒ꯭ꯔꯦꯀꯣ ꯃꯣꯏꯗꯣ ꯍꯥꯏꯕꯤ ꯇꯥꯕ꯭ꯔꯣ ꯏꯇꯥ ꯏꯇꯥ ꯊꯥꯎꯃꯥꯏ ꯢꯇꯥ ꯅꯪꯕꯨ ꯇꯔꯤꯕꯣ ꯅꯪ ꯈꯣꯟꯖꯦꯜ ꯇꯥꯗꯔꯦꯅꯦ ꯢꯇꯥ ꯏꯇꯥ